ꯍꯜꯂꯣ
ꯑꯣ ꯍꯜꯂꯣ ꯇꯥꯏꯌꯦꯀꯣ
ꯑ ꯇꯥꯏꯌꯦ ꯅꯪꯗꯤ ꯇꯥꯕꯔꯣ?
ꯍꯣꯏ ꯇꯥꯏꯌꯦ
ꯀꯩꯗꯧꯔꯤꯅꯣ?
ꯑꯁ ꯑꯗꯨꯝ ꯇꯨꯝ ꯑ ꯇꯨꯝꯔꯒ ꯍꯧꯒꯠꯄꯅꯦ꯫
ꯑ ꯇꯨꯝꯕ ꯍꯧꯒꯠꯂꯗꯤ ꯍꯩ ꯆꯥꯎꯋꯣ꯫ ꯃꯤꯆꯅꯤ
ꯀꯩ ꯍꯥꯏꯕ ꯇꯥꯗꯦ꯫
ꯃꯤꯡꯁꯦꯟ ꯌꯦꯡꯉꯒ ꯍꯥꯏꯅꯦ ꯍꯧꯒꯠꯄꯒ ꯍꯦꯁ꯫ ꯑꯦ ꯍꯩꯒꯠꯄꯒ ꯃꯤꯡꯁꯦꯟ ꯌꯦꯡꯕ ꯅꯪ ꯃꯤꯡꯁꯦꯟ ꯍꯥꯏꯕꯒꯨꯝ ꯇꯥꯏꯅꯦ꯫
ꯎꯝ ꯔꯤꯜ ꯍꯥꯏꯕꯅꯦ꯫
ꯑꯣ
ꯖꯣꯞ ꯀꯥꯔꯠ ꯆꯠꯄ ꯂꯥꯛꯈ꯭ꯔꯕꯣ?
ꯂꯥꯛꯑꯦ ꯂꯥꯛꯑꯒ ꯑꯃꯨꯛꯀ ꯑꯁ ꯑꯩꯈꯣꯏ ꯏꯅꯥꯎꯅꯨꯄꯥ__ ꯗ꯭ꯌꯨꯇꯤ ꯆꯠꯅꯤꯡꯉꯥꯏ ꯂꯥꯏꯕ ꯑꯃꯨꯛꯀ ꯆꯥꯛ ꯊꯣꯡꯗꯣꯛꯑꯦ ꯆꯥꯛ ꯊꯣꯡ ꯂꯣꯏꯔꯦ꯫
ꯎꯝ ꯍꯧꯖꯤꯛ ꯆꯥꯛ ꯊꯣꯡꯕ ꯍꯧꯔꯦ꯫
ꯑ ꯂꯣꯏꯔꯦ ꯃꯥ ꯗ꯭ꯌꯨꯇꯤ ꯆꯠꯅꯤꯡꯉꯥꯏ ꯂꯩꯕ꯫
ꯑꯣ ꯑꯣ ꯑꯣ
ꯑꯗꯨ ꯑꯣꯏꯕꯒꯤ ꯑꯁ ꯉꯟꯇꯥꯥꯟꯏ ꯊꯣꯡꯗꯣꯡꯕ ꯌꯥꯗꯕꯒꯤ
ꯎꯝ ꯊꯕꯛ ꯌꯥꯝ ꯀꯜꯂꯦꯀꯣ ꯖꯣꯕꯀꯥꯔꯠ ꯆꯠꯂꯒ ꯑꯃꯨꯛ ꯂꯥꯎꯔꯒ꯫
ꯑꯗꯨꯒꯤꯅꯦ꯫ ꯉꯥꯏꯈꯣꯀꯣ ꯑꯝꯇ ꯄꯥꯏꯌꯨꯀꯣ꯫
ꯍꯥꯥ
ꯌꯥꯔꯦ꯫
ꯇꯥꯕ꯭ꯔꯣ ꯇꯥꯕ꯭ꯔꯣ ꯀꯩ ꯑꯦꯟꯁꯥꯡ ꯊꯣꯡꯕ꯫
ꯑ ꯆꯝꯐꯨꯠ ꯑꯃ ꯇꯧꯋꯦ ꯆꯝꯐꯨꯠꯀ ꯀꯩ ꯀꯩꯅꯣ꯫
ꯎꯝ ꯇꯣꯔꯕꯣꯠ ꯍꯥꯏꯔꯥ ꯑꯉꯥꯎꯕꯗꯣ꯫ ꯃꯥꯏꯔꯦꯟ ꯅꯠꯇꯕ ꯑꯃ ꯑꯁꯥꯡꯕꯗꯣ ꯑꯃ ꯂꯩꯅ
ꯑ ꯑ ꯍꯥꯎꯕꯅꯦ ꯑꯗꯨꯗꯣ꯫
ꯆꯝꯄꯨꯠ ꯇꯧꯋꯦ ꯅꯪꯗꯤ꯫ ꯅꯣꯏꯗꯤ ꯊꯣꯡꯕ ꯍꯧꯗ꯭ꯔꯦ ꯅꯣꯏꯗꯤ ꯇꯞꯅ ꯊꯣꯡꯉꯣ ꯊꯕꯛ ꯂꯩꯇ꯭ꯔꯥꯗꯤ꯫
ꯑꯩꯁꯨ ꯈꯔ ꯂꯩꯔꯗꯤ ꯊꯣꯡꯕ ꯍꯧꯔꯅꯤꯗ ꯕꯥꯏꯕꯦꯜ ꯒꯦꯝ ꯉꯁꯤ ꯋꯦꯜꯀꯥꯞ ꯁꯥꯔꯚꯤꯁꯅ ꯂꯩꯌꯦ ꯍꯥꯏꯌꯦ ꯑꯗꯣ ꯆꯠꯅꯤꯡꯕꯀꯣ
ꯑꯣ ꯅꯣꯏ ꯋꯦꯜꯀꯦꯝ ꯂꯩꯕ꯭ꯔꯣ
ꯋꯦꯜꯕꯦꯝ ꯚꯦꯝ ꯑꯝ ꯁꯤꯟꯗꯦ ꯁ꯭ꯀꯨꯜꯒꯤ
ꯑꯣ ꯑꯣ ꯑꯣ ꯭ꯔꯦꯖꯨꯌꯦꯦꯁꯟ ꯕꯥ ꯁ꯭ꯀꯨꯜ ꯂꯩꯦ ꯑ
ꯎꯝ
ꯑꯣꯖꯥꯗꯤ ꯀꯩ ꯀꯩ ꯈꯨꯟꯗꯒꯤ ꯀꯧꯔꯦ꯫
ꯑꯣꯖꯥ ꯑꯍꯨꯝ ꯀꯧꯋꯦ ꯍꯥꯏꯌꯦ ꯃꯄꯥꯟꯗꯒꯤ ꯃꯄꯥꯟ ꯍꯥꯏꯕꯕꯨ__ ꯅꯣꯅꯦ ꯑꯦꯔꯤꯌꯥꯗꯒꯤꯀꯣ ꯑꯦꯔꯤꯌꯥ ꯑꯁꯤ ꯑꯩꯈꯣꯏ ꯈꯨꯟ ꯑꯦꯔꯤꯌꯥꯗꯒꯤ꯫
ꯅꯪꯗꯤ ꯌꯥꯎꯗ꯭ꯔꯥꯕꯣ ꯑꯣꯖꯥꯗꯨ꯫
ꯑꯁ ꯑꯩꯈꯣꯏꯕꯨ ꯑꯣꯖꯥ ꯑ ꯑꯩꯈꯣꯏꯗꯤ ꯇꯧꯔꯣꯏ ꯑꯩꯈꯣꯏ ꯈꯨꯟꯒꯤ ꯁꯟꯗꯦꯁꯀꯨ ꯑꯣꯖꯥ ꯑꯍꯨꯝꯒ ꯑꯗꯨꯒ ꯑꯍꯨꯝ ꯀꯧꯋꯦ ꯍꯥꯏꯕꯒꯨꯝ ꯇꯥꯏꯌꯦ꯫
ꯑꯣ ꯅꯣꯏꯗꯤ ꯂꯩꯗ꯭ꯔꯣ ꯅꯣꯏꯗꯤ ꯅꯣꯏ ꯅꯪꯁꯨ ꯂꯩꯌꯨꯅ
ꯑꯁ ꯍꯟꯗꯛꯀꯥꯟꯗꯤ ꯇꯧꯕ ꯌꯥꯔꯣꯏꯍꯦ ꯑꯁꯤꯒꯨꯝꯕ ꯊꯕꯛꯁꯦ ꯊꯤꯑꯣꯂꯣꯖꯤꯛ ꯈꯣꯢ ꯑꯗꯨꯒ ꯈꯔ ꯇꯥꯛꯄ ꯍꯩꯕ ꯈꯣꯏ ꯌꯨꯝ ꯇꯧꯒꯗꯕꯅꯦ
ꯏꯁꯇꯨꯗꯦꯟ ꯑꯣꯏꯅ ꯂꯩꯕ ꯌꯥꯗ꯭ꯔꯣ ꯅꯪꯗꯤ
ꯍ ꯑꯉꯥꯡꯁꯤꯡꯅꯗꯤ ꯍꯟꯗꯛꯀꯥꯟꯗꯤ ꯑꯍꯟ ꯑꯣꯏꯈ꯭ꯔꯅꯤꯅ
ꯍꯟꯗꯛꯀꯥꯟꯗꯤꯀꯣ ꯑꯉꯥꯡꯁꯤꯡ ꯑꯗꯨꯝ ꯂꯩꯒꯅꯤ ꯍꯥꯏꯌꯦ
ꯑꯣ
ꯑꯗꯨꯒ ꯒ꯭ꯔꯤꯠ ꯂꯥꯢꯁ ꯂꯥꯁ ꯌꯔ ꯑꯩꯈꯣꯏ ꯈꯨꯟ ꯒ꯭ꯔꯦꯖꯨꯑꯦꯁꯟ ꯇꯧꯕꯈꯣꯏꯁꯨ ꯂꯩ ꯂꯩꯑꯣꯏ ꯍꯥꯏꯌꯦ ꯑꯩꯈꯣꯏꯒꯤꯅ ꯌꯨꯠ ꯀꯦꯝ ꯑꯃꯨꯛ ꯑꯗꯨꯝ ꯂꯩꯔꯅꯤ ꯍꯥꯏꯌꯦ
ꯌꯨꯠ ꯀꯩꯝꯁꯨ ꯅꯨꯡꯉꯥꯏꯕ ꯃꯥꯂꯦ
ꯆꯠꯇ꯭ꯔꯤꯌꯦꯗ ꯑꯩꯗꯤ ꯂꯩꯒꯅꯤ ꯍꯥꯏꯕꯅꯦ
ꯅꯍꯥꯟ
ꯑꯣ ꯍꯥꯏꯌꯨ ꯍꯥꯏꯌꯨ
ꯅꯍꯥꯟ ꯑꯩꯈꯣꯏ ꯅ ꯌꯨ ꯀꯦ ꯑꯃ ꯆꯠꯄ ꯀꯥꯟꯗ ꯏꯁꯩ ꯁꯛꯄꯗꯣ ꯇꯥꯕ꯭ꯔꯥ
ꯑꯣ
ꯑꯩꯈꯣꯏ ꯑꯩꯈꯣꯏ ꯈꯨꯟꯗꯤ ꯑꯥ ꯀꯝꯄꯤꯇꯤꯁꯟꯗꯕꯨ ꯑꯩꯈꯣꯏ ꯈꯣꯏꯅ ꯁꯥꯏꯀꯦꯜ ꯂꯧꯋꯦ
ꯎꯝ
ꯏꯁꯩ ꯑꯁ ꯚꯥꯏ ꯍꯥꯔꯇ ꯇꯧꯅꯦ ꯏꯁꯩꯗꯣ
ꯑꯝ
ꯑꯁ ꯚꯩꯍꯥ ꯇꯧꯕꯗꯣ ꯋꯥꯕꯗꯣ ꯋꯥꯕꯗꯣ ꯑꯁ
ꯅꯈꯣꯏꯗꯤ ꯅꯈꯣꯏꯒꯤ ꯈꯣꯟꯖꯦꯜꯗꯣ ꯇꯥꯕ ꯅꯨꯡꯉꯥꯏꯔꯝꯒꯅꯤ ꯑꯁ ꯑꯩꯒꯤꯗꯤ ꯂꯣꯏꯔꯦ ꯐ꯭ꯂꯦꯠ ꯑꯖꯣꯝ ꯆꯒꯠꯅꯤ
ꯅꯪꯗꯤ ꯑꯜꯇꯣ ꯑꯣꯏꯅ ꯇꯥꯛꯑꯦ ꯑꯩꯁꯨ ꯌꯥꯗꯦ ꯀꯔꯤꯔ ꯆꯞ ꯃꯥꯟꯅꯩꯗ
ꯑꯣꯜꯇꯣ ꯑꯗꯨꯝ ꯁꯛꯄꯅꯦ ꯑꯗꯨꯁꯨ ꯈꯪꯉꯣꯏ ꯎꯝ
ꯑꯜꯇꯣꯁ ꯁꯥꯛꯄꯁꯨ ꯑꯝ ꯅꯣꯏꯒꯤ ꯈꯣꯟꯖꯦꯜꯗ ꯐꯕꯒꯤꯅꯤ ꯑꯣꯇꯣ ꯁꯥꯛꯄ ꯉꯝꯃꯤꯅꯦ
ꯎꯝ
ꯑꯦꯁ ꯄꯤ ꯁꯛꯄꯗꯤꯀꯣ ꯋꯥꯊꯤ ꯑꯗꯨꯝ ꯆꯥꯕꯅꯦ ꯂꯣꯏꯗ꯭ꯔꯤ ꯐꯥꯎ ꯂꯣꯏ ꯂꯣꯏꯔ ꯐꯥꯎ ꯏꯁꯩ ꯁꯛꯄ ꯂꯣꯏꯔ ꯐꯥꯎ ꯑꯦꯁ ꯄꯥꯗꯤ ꯑꯗꯨꯝ ꯆꯥꯕꯅꯦ
ꯑꯩꯈꯣꯏ ꯈꯨꯟꯗꯤ ꯃꯤ ꯌꯥꯝꯗꯦꯅꯀꯣ ꯑꯗꯣ ꯈ꯭ꯔꯤꯁꯃꯥꯁ ꯃꯇꯝꯒꯨꯝꯕ ꯑꯗꯨꯝ ꯂꯥꯛꯂꯗꯤ ꯑꯩꯈꯣꯏꯗꯣ ꯑꯜꯇꯣ ꯑꯗꯨꯝ ꯑꯦ ꯍꯥꯏꯕ ꯑꯗꯣ ꯑꯩꯈꯣꯏ ꯃꯤ ꯑꯅꯤ ꯑꯍꯨꯝ ꯂꯩꯌꯦ ꯑꯩꯈꯣꯏ ꯍꯥꯏ ꯁ꯭ꯀꯨꯜꯒꯤ ꯑꯣꯖꯥ ꯈꯪꯕ꯭ꯔꯥ ꯈꯨꯟꯒꯤ ꯑꯃ ꯂꯩꯕꯗꯣ ꯑꯗꯨꯒ ꯑꯩꯒ ꯅꯨꯄꯤ ꯑꯃ ꯑꯗꯨꯝ ꯇꯧꯕꯅꯦ ꯑꯗꯣ ꯁꯛꯄꯅꯦ ꯁꯣꯡꯁꯇꯔꯅ ꯑꯗꯨꯝ ꯂꯩꯅꯤ ꯑꯩꯈꯣꯏꯁꯨ ꯍꯩꯇꯕꯒꯤ
ꯅꯣꯏ ꯁꯪꯁꯥꯔꯗꯣ ꯗꯤ ꯁꯤ ꯑꯣꯐꯤꯁꯇ ꯂꯩꯕ ꯑꯗꯨꯗꯨꯔꯣ ꯁꯪꯁꯥꯔꯗꯣ
ꯍꯣꯏ ꯑꯗꯨꯅꯦ
ꯑꯣ ꯑꯗꯨ ꯃꯥꯗꯤ ꯂꯥꯏꯅ ꯍꯥꯏ ꯃꯥꯜꯂꯦꯀꯣ ꯑꯗꯨꯗꯤ
ꯍꯥ
ꯃꯥꯗꯤ ꯂꯣꯏꯅ ꯍꯩꯕ ꯃꯥꯜꯂꯦꯕ
ꯍꯩꯗꯤ ꯍꯩꯕꯅꯦ ꯎꯝ
ꯑ ꯌꯥꯝ ꯁꯥꯎꯅꯤꯡ ꯢꯁ ꯇꯥꯛꯄ ꯈꯣꯠꯁꯨꯀꯣ ꯑꯩꯁ ꯃꯣꯏꯁꯨ ꯑꯩꯈꯣꯏ ꯈꯪꯗꯕꯒꯤꯀꯣ ꯑꯩ
ꯎꯝ ꯃꯈꯣꯏꯗꯤ ꯈꯪꯕꯅꯤꯅ
ꯑꯣ ꯌꯥꯎꯌꯦ ꯑꯗꯨꯝ ꯋꯥꯊꯤ ꯆꯥ ꯆꯥꯔꯕꯅꯦ ꯑꯩꯈꯣꯏꯁꯨ ꯑꯗꯨꯝ
ꯎꯝ ꯅꯈꯣꯏꯒꯤ ꯀꯩ ꯍꯥꯏ ꯋꯥꯔꯤꯁꯨ ꯑꯗꯨꯝ ꯇꯥꯢꯑꯦ ꯐꯖꯅ ꯐ꯭ꯔꯁꯨ ꯐꯝꯗ꯭ꯔꯗꯤ ꯑꯦ ꯀꯩ ꯀꯩꯅꯣ ꯑꯗꯨꯝ ꯍꯥꯏꯌꯦ ꯍꯥꯏꯌꯦꯀꯣ
ꯑꯥꯎ ꯐꯝꯃꯒꯥꯟꯁꯨꯀꯣ ꯈꯣꯡꯗꯣ ꯇꯣꯡꯗ꯭ꯔ ꯐꯝꯕ ꯌꯥꯗꯦ ꯑꯗꯨꯋꯥꯏꯗꯨꯒ ꯅꯪ ꯈꯣꯡꯗꯣ ꯑꯁꯤ ꯁ ꯏꯁꯩ ꯁꯛꯄꯒꯤ ꯑꯣ ꯁꯛꯄ ꯌꯥꯒꯗ꯭ꯔꯣ ꯑꯗꯨ ꯈꯣꯡꯅ ꯑꯗꯨ ꯌꯥꯗꯦ ꯑꯗꯨꯝ ꯏꯁꯇ꯭ꯔꯦꯠ ꯐꯝꯝ ꯑꯩ ꯑꯗꯨꯝ ꯆꯥꯕꯅꯤ ꯀꯅꯥꯅ ꯍꯥꯏꯕ ꯅꯣꯏꯒꯤꯗꯤ
ꯑꯗꯨꯃꯥꯏꯅ ꯆꯩꯌꯦ ꯃꯈꯣꯏꯗꯤ ꯑꯗꯨꯃꯥꯏꯅ ꯇꯧꯕꯅꯦ ꯑꯩꯈꯣꯏꯗꯤ ꯑꯗꯨꯃꯥꯏꯅ ꯇꯧꯗꯦ ꯍꯥꯏꯌꯦ ꯑꯩꯈꯣꯏꯗꯤ ꯑꯗꯨꯝ ꯁ꯭ꯋꯤꯉꯝꯒꯨꯝꯕ ꯀꯩꯀꯩꯅꯣ ꯑꯗꯨꯝ ꯆꯥꯔꯒꯀꯣ ꯑꯗꯨ ꯊꯛꯄꯒꯤ ꯐꯖꯅ ꯐꯝꯃꯣ ꯑꯗꯨꯗ ꯍꯥꯏꯌꯦ
ꯍꯣꯏ ꯐꯖꯅ ꯍꯥꯡꯉꯕꯅꯦ ꯅꯣꯏꯒꯨꯝꯕ ꯄꯥꯡꯕ ꯂꯩꯔꯝꯃꯣꯏ ꯀꯥꯏꯅ ꯑꯁ ꯊꯤ ꯊꯤꯅ ꯉꯥꯡꯕꯅꯦ
ꯎꯝ ꯑꯗꯣ ꯍꯩꯅꯤꯉꯥꯏꯅꯤꯅꯦ
ꯑꯣ ꯍꯥꯏꯅꯤꯡꯉꯥꯏ ꯑꯣ ꯐꯝꯃꯀꯥꯟꯗꯀꯣ ꯈꯣꯡ ꯑꯃ ꯂꯩꯅ ꯇꯧꯔꯒ ꯑꯃꯗ ꯊꯥ ꯑꯃꯒ ꯐꯝꯕꯗꯣ ꯑꯗꯨ ꯌꯥꯗ꯭ꯔꯦ ꯑꯩꯈꯣꯏ
ꯎ
ꯑ ꯑꯗꯨꯒ ꯅꯪ ꯈꯣꯡꯗꯣ ꯑꯗꯨꯃꯥꯏꯅ ꯇꯧꯒꯅꯨ ꯑꯣ ꯏꯁꯩ ꯁꯛꯄ ꯌꯥꯒꯗ꯭ꯔꯣ ꯌꯥꯔꯣꯏ ꯂꯧꯊꯣꯛꯑꯣ ꯇꯧꯔꯛꯀꯅꯣꯕ ꯑꯁ
ꯎꯝ
ꯇꯖꯥꯟꯗꯤ ꯆꯥꯏꯕꯅꯦ ꯍꯣꯏꯕꯁꯨ ꯃꯥꯅ ꯅꯣꯏꯗꯤ
ꯍꯧꯖꯤꯛꯇꯤ ꯀꯩꯗꯧꯔꯅꯤ ꯅꯪ
ꯉꯥꯏꯍꯥꯛ ꯂꯩꯔꯗꯤ ꯏꯔꯨ ꯊꯣꯛꯑꯅꯤ ꯑꯗꯨꯒ ꯑꯁ ꯋꯥꯏ ꯂꯝꯕꯤ ꯆꯠꯄ ꯀꯥꯟꯗꯒꯣ ꯑꯁ
ꯈꯤꯇꯪ ꯇꯨꯝꯃꯨꯗ ꯑꯗꯨꯒ ꯏꯔꯨꯈ꯭ꯔꯣ ꯊꯕꯛ ꯌꯥꯝ ꯀꯟꯃꯜꯂꯁꯨ ꯅꯁꯥ ꯅꯁꯥ ꯉꯝꯃꯣꯏ
ꯀꯥꯟꯗꯦ ꯀꯥꯟꯗꯦ
ꯄꯪꯀꯥꯜ ꯂꯩꯔꯣꯏ
ꯉꯁꯤꯗꯒꯤ ꯍꯧꯔꯒ ꯀꯩꯗꯧꯉꯥꯏ ꯐꯥꯎ ꯅꯣꯏꯗꯤ ꯕꯦꯀꯦꯁꯟ ꯕꯤꯕꯥ ꯁ꯭ꯀꯨꯜꯗꯣ
ꯐꯥꯎ
ꯑꯣ ꯉꯁꯤꯅ ꯑꯔꯥꯏꯕꯜꯅꯦ ꯑꯗꯨꯗꯤ
ꯍꯣꯏ ꯌꯥꯝꯗꯦ ꯊ꯭ꯔꯤ ꯗꯦꯖ ꯑꯍꯨꯝ ꯑꯍꯨꯝ ꯃꯥꯂꯦ ꯑꯝ
ꯑꯣ ꯉꯁꯤ ꯁꯒꯣꯜꯁꯦꯟꯅꯤꯀꯣ ꯑꯁ ꯑꯗꯨꯗꯤ ꯑ ꯍꯞꯇꯥ ꯑꯃ ꯁꯨꯗꯦꯀꯣ ꯑꯩꯗꯤ ꯇꯥ ꯑꯃ ꯇꯧꯒꯗ꯭ꯔꯥꯅꯣ
ꯅꯣꯡꯃꯥꯏꯁꯤꯡ ꯂꯣꯏꯒꯅꯤ ꯑꯗꯨꯗ
ꯑꯩꯈꯣꯏ ꯈꯨꯟꯗꯤ ꯄꯣꯁꯄꯣꯟ ꯇꯧꯈ꯭ꯔꯦ
ꯎꯝ ꯑꯩꯈꯣꯏꯁꯨ ꯌꯨꯠ ꯀꯦꯝꯗꯤ ꯂꯩꯅꯤꯡꯉꯥꯏ ꯇꯧꯕꯅꯦ ꯑꯗꯣ ꯏꯔꯥꯡ ꯌꯥꯝ ꯀꯟꯃꯥꯟ ꯀꯝꯅꯟꯕꯒꯤ ꯑꯗꯣ ꯄꯣꯁꯄꯣꯟ ꯇꯧꯈ꯭ꯔꯦ
ꯑꯣ ꯑꯈꯣꯏꯅ ꯗꯤꯁꯦꯝꯕꯔꯗ ꯑꯃꯨꯛ ꯇꯧꯁꯦ ꯅꯣꯏꯗꯤ ꯅꯣꯏ ꯈꯨꯟꯒꯤ ꯅꯣꯏ ꯈꯨꯟꯗ ꯕꯣꯂꯦꯟꯇꯔꯁꯀꯨꯝꯕꯗꯤ ꯇꯧꯗ꯭ꯔꯣ ꯚꯦꯀꯦꯁꯟꯗꯒ ꯁ꯭ꯀꯨꯜꯒꯤ
ꯑꯩꯈꯣꯏꯔ
ꯑꯥꯎ ꯏꯁꯩ ꯁꯛꯄ ꯈꯣꯠꯄ ꯗꯥꯟꯁ ꯇꯧꯅꯤꯡꯉꯥꯢ ꯈꯣꯠꯄꯗꯣ ꯇꯧꯕ꯭ꯔꯣ ꯅꯣꯢ ꯁꯤꯅꯤꯌꯥꯔꯁꯤꯡ ꯑꯗꯨꯝ ꯂꯩꯕ꯭ꯔꯣ
ꯁꯤꯅꯤꯌꯔꯁꯤꯡ ꯂꯩꯕ꯭ꯔꯥ ꯍꯥꯏꯕ꯭ꯔꯥ
ꯑꯥ
ꯁꯤꯅꯤꯌꯔꯁꯤꯡ ꯁꯟꯗꯀꯥꯟ ꯈꯪꯗꯦ ꯁꯟꯗꯦ ꯁ꯭ꯀꯨꯜꯗꯣ ꯃꯤꯗꯣ ꯑꯉꯥꯡ ꯑꯉꯥꯡ ꯌꯥꯝ ꯑꯉꯥꯡ ꯑꯣꯏꯌꯦ
ꯑꯣ ꯍꯧꯖꯤꯛꯀꯁꯤꯟꯗ ꯁ꯭ꯀꯨꯜ ꯀꯥꯞꯕꯁꯦ ꯑꯦꯂꯚꯦꯟ ꯇꯨꯌꯦꯜꯞ ꯈꯣꯢꯁꯤ ꯄꯥꯛ ꯄꯥꯛ ꯌꯥꯎꯗꯦꯅꯦ
ꯎꯝ ꯌꯥꯎꯗꯦ ꯑꯗꯣ ꯍꯥꯏ ꯁ꯭ꯀꯨꯜ ꯅꯥꯏꯟ ꯇꯦꯟ ꯑꯗꯨꯝ ꯀꯥꯔꯗꯤꯀꯣ ꯑꯩꯈꯣꯏꯗꯤ ꯒ꯭ꯔꯦꯖꯨꯑꯦꯁꯟ ꯂꯥꯁ ꯌꯔꯗꯣ ꯑꯗꯨꯃꯥꯏꯅ ꯇꯧꯈ꯭ꯔꯦ ꯑꯩꯈꯣꯏ ꯈꯨꯟꯗꯤ
ꯑꯣ ꯑꯩꯈꯣꯏ ꯀꯟꯗ ꯈꯔꯗꯤ ꯏꯂꯚꯦꯟ ꯇꯨꯌꯦꯜꯞ ꯀꯥꯕꯁꯤꯡ ꯑꯗꯨꯝ ꯂꯩꯗꯤ ꯂꯩꯔꯦ
ꯎꯝ ꯅꯈꯣꯏꯗꯤ ꯅꯈꯣꯏ ꯈꯨꯟꯗꯤ ꯃꯤ ꯌꯥꯝꯕꯅꯤꯅꯀꯣ
ꯎꯝ
ꯑꯗꯨꯁꯨ ꯐꯩꯌꯦꯗ ꯍꯥꯏꯕꯗꯤ ꯌꯥꯝ ꯑꯅꯧꯕ ꯌꯨꯠ ꯆꯪꯉꯒ ꯀꯅꯥꯁꯨ ꯀꯅꯥꯗꯕ ꯑꯗꯨꯝ ꯁꯟꯗꯦ ꯁ꯭ꯀꯨꯜ ꯂꯩꯌꯨꯅ ꯐꯔꯦ
ꯑꯥ ꯑꯁ ꯌꯨꯝꯂꯥꯛꯇꯤ ꯌꯥꯝꯕ ꯄꯣꯄꯨꯂꯦꯁꯟꯗꯤ ꯄꯥꯛ ꯌꯥꯝꯗꯕꯒꯨꯝ ꯇꯧꯋꯦ ꯑꯩꯈꯣꯏ ꯈꯨꯟꯁꯨ
ꯑꯣ ꯑꯣ
ꯑꯋꯥꯕꯁꯦ ꯌꯨꯠꯁꯦ ꯕꯤ ꯋꯥꯏ ꯑꯦꯐ ꯁꯦ ꯃꯤ ꯈꯖꯤꯛꯇ ꯉꯥꯏꯔꯦ ꯂꯥꯁ ꯌꯔꯒ ꯉꯁꯤ ꯀꯨꯝꯁꯤꯒꯁꯦ
ꯎꯝ
ꯆꯦꯟꯕ ꯈꯣꯠꯄ ꯌꯥꯝ ꯌꯥꯝꯃꯟꯕꯒꯤ ꯑꯇꯩ
ꯑꯥ ꯗꯤꯁ ꯌꯔꯁꯨ ꯑꯃꯅꯤ ꯑꯍꯨꯝ ꯂꯩꯌꯦ ꯍꯥꯏꯕ ꯅꯠꯇ꯭ꯔꯣ
ꯈꯪꯗꯦ ꯀꯃꯥꯏ
ꯃꯤ ꯑꯁ ꯌꯣꯠꯁꯤꯡꯁꯦ ꯑꯁ ꯌꯥꯗ꯭ꯔꯦꯟꯍꯦ
ꯑꯩꯈꯣꯏ ꯈꯨꯟꯁꯨ ꯑꯗꯨꯝ ꯎꯝ ꯃꯤ ꯂꯥꯛꯔꯗꯤ ꯑꯗꯨꯝ ꯂꯩꯕꯀꯣ ꯑꯗꯨ ꯑꯗꯨꯝ ꯆꯠꯈ꯭ꯔꯗꯤ ꯃꯤ ꯂꯩꯇꯕ ꯃꯄꯥꯟ ꯑꯗꯨꯝ ꯂꯩꯕꯒꯤꯀꯣ
ꯑꯣ ꯍꯣꯢ ꯍꯣꯟꯁꯨ ꯃꯄꯥꯟ ꯂꯝꯗ ꯂꯣꯏ ꯄꯩꯁꯥ ꯇꯥꯟꯅꯕ ꯇꯣꯏ ꯆꯠꯂꯝꯗꯨꯔꯤꯕꯣ ꯑꯁ
ꯎꯝ
ꯃꯤ ꯃꯉꯥ ꯇꯔꯨꯛ ꯈꯛꯇꯪꯅ ꯑꯣꯏꯔꯦ
ꯎꯝ ꯅꯈꯣꯏ ꯑꯣꯏꯔꯝꯃꯤꯅꯤꯅꯦ ꯑꯗꯨꯗꯤ
ꯑꯈꯣꯏ ꯑꯈꯣꯏꯅꯦ ꯂꯤꯔꯤꯁꯦ ꯍꯧꯖꯤꯛꯀꯥꯟ ꯈꯣꯢ ꯈꯨꯟꯗ ꯑꯦ ꯀꯥꯢꯗꯒꯤꯅꯣ ꯍꯥꯢꯗꯦ ꯏꯁꯩ ꯁꯛꯄ ꯍꯩꯕꯐꯥꯎ ꯗꯨ ꯋꯥꯊꯤ ꯆꯥꯕ ꯂꯩꯕꯅꯦ
ꯏꯁꯩꯗꯤ ꯅꯈꯣꯏꯗꯤ ꯌꯥꯝ ꯍꯩꯔꯝꯒꯅꯤ
ꯍꯩꯇꯦ ꯍꯩꯇꯦ
ꯑꯩꯈꯣꯏꯗꯤ ꯁꯛꯄ ꯁꯛꯄꯖꯨ ꯍꯩꯇꯦ
ꯗꯣꯔꯦꯃꯤꯐꯥꯎ ꯌꯦꯡꯅ ꯍꯩꯔꯦ ꯑꯁ ꯌꯦꯡꯕ ꯊꯣꯛꯇꯦ ꯀꯔꯤꯒꯤꯔꯣ ꯈꯪꯗꯦ
ꯑ ꯑꯗꯨꯒꯨꯝꯕꯁꯨ ꯅꯈꯣꯏ ꯇꯝꯕ꯭ꯔꯥ
ꯈꯔ ꯈꯔ ꯇꯝꯃꯦ ꯑꯗꯨ ꯑꯣꯏꯔꯁꯨꯀꯣ
ꯎꯝ
ꯀꯣꯛꯇ ꯆꯪꯗꯦ ꯈꯪꯗꯦ ꯍꯩꯔꯣꯏꯗ ꯍꯣꯏ ꯍꯩꯔꯣꯏꯗꯕꯒꯤ ꯑꯣꯏꯔꯝꯅꯤ ꯑꯝꯇ ꯆꯪꯗꯦ
ꯑꯗꯨꯗ ꯊꯋꯥꯏ ꯑꯦ ꯌꯥꯝꯅ ꯏꯟꯇꯔꯦ꯭ꯁ ꯂꯩꯔꯗꯤ ꯌꯥꯝ ꯌꯥꯝ ꯂꯥꯏꯌꯦ ꯍꯥꯏꯌꯦꯀꯣ
ꯎꯝ ꯑꯩꯈꯣꯏꯗꯤ ꯈꯪꯗꯦ ꯇꯝꯕꯤꯗ꯭ꯔꯕ꯭ꯔ ꯃꯥꯂꯦ ꯈꯪꯗꯦ ꯀꯣꯛꯇ ꯆꯪꯗꯦꯕ ꯇꯝꯃꯁꯨ
ꯑꯥꯈꯣꯏꯁꯨ ꯍꯩꯔꯣꯏ
ꯍꯦꯛ ꯏꯁꯩ ꯁꯛꯄ ꯍꯧꯔꯅꯤ ꯍꯥꯏꯔꯗꯤꯀꯣ ꯗꯣꯔꯦꯃꯤ ꯂꯥꯎꯕ ꯍꯧꯔꯅꯤꯕꯀꯣ
ꯎꯝ
ꯑꯗꯨꯝ ꯅꯒꯥ ꯅꯊꯟꯊꯟꯇꯁꯛꯑꯣ ꯑꯁ ꯁꯛꯑꯣ ꯍꯥꯏꯅ ꯑꯃꯨꯛꯀ ꯇꯧꯔꯛꯑꯥꯗꯤꯀꯣ ꯑꯩ
ꯑꯦ ꯑꯩ ꯏꯀꯥꯏꯅꯤꯍꯦ ꯑꯩꯗꯤ ꯁꯤꯅꯤ꯫
ꯑꯔꯟꯅꯦ ꯑꯣꯜꯇꯣ ꯑꯃ ꯑꯦꯁ ꯄꯤ ꯑꯃ ꯕꯦꯁ ꯇꯦꯟꯅꯥ ꯑꯗꯨꯝ ꯃꯔꯤ ꯃꯔꯤ ꯈꯟꯗꯣꯛꯑꯒ ꯑꯃꯨꯛꯀ ꯁꯛꯍꯟꯗꯣꯏꯅꯦ ꯑꯩꯈꯣꯏꯅ ꯁꯛ ꯂꯝꯍꯦꯟꯕꯩꯕ ꯁꯛꯇꯕꯅꯦꯕ ꯅꯦ ꯑꯗꯨꯝ ꯍꯥꯏꯅꯦ ꯅꯣꯏꯁꯦ ꯂꯝꯍꯦꯟꯂꯤ ꯂꯝꯍꯦꯟꯃꯟꯗꯀꯣ ꯍꯥꯏꯅꯤ ꯏꯁꯩ ꯁꯛꯄ ꯍꯧꯔꯛ ꯇꯝꯕ ꯍꯧꯔꯗꯤ ꯫ ꯋꯥꯊꯤꯗꯤ ꯐꯖꯟ ꯆꯥꯕꯅꯦ꯫
ꯎꯝ꯫ ꯃꯤꯁ ꯀꯣꯏꯗꯣ ꯅꯃꯥꯟꯅꯕꯤꯗꯣ
ꯍꯥꯥ
ꯃꯤꯁ ꯈꯣꯏꯗꯣ ꯑꯣꯛ ꯅꯦ ꯌꯥꯝ ꯑꯥ ꯊꯝꯕ ꯃꯥꯜꯂꯤꯀꯣ
ꯑꯩꯈꯣꯏꯔꯣ
ꯎꯝ ꯃꯤꯁ ꯈꯣꯏꯒꯤ